ꯁꯋꯦ
ꯇꯥꯕ꯭ꯔꯥ
ꯇꯥꯏ ꯇꯥꯔꯕꯣ ꯍꯧꯖꯤꯛꯇꯤ
ꯍꯥꯎ
ꯀꯩꯅꯣꯅꯦ ꯑꯃꯠꯇꯕꯨ ꯇꯥꯈꯤꯗ꯭ꯔꯦꯅꯦ ꯀꯃꯥꯏ ꯇꯧꯔꯤꯅꯣ ꯇꯣꯝꯕꯤ
ꯇꯛꯇꯞꯊꯈꯤꯕ꯭ꯔꯥ
ꯅꯪ ꯑꯩꯅ ꯉꯥꯡꯕꯗꯤ ꯇꯥꯕ꯭ꯔꯥ
ꯇꯥꯏꯌꯦ
ꯅꯪꯅ ꯉꯥꯡꯕꯁꯤꯗꯤ ꯀꯩꯅꯣꯅꯦ ꯑꯥꯃꯃꯤ ꯁꯥꯃꯤ ꯑꯣꯏꯅ ꯇꯥꯈ꯭ꯔꯦ
ꯐꯣꯟ ꯅ ꯑꯦꯐꯤꯁ ꯂꯧꯊꯣꯛꯑꯣ ꯍꯥꯏꯗꯥꯏꯅꯦ
ꯂꯧꯊꯣꯛꯑꯁꯨ ꯇꯥꯗ꯭ꯔꯦ ꯉꯁꯥꯏꯒꯤꯗꯨꯒ ꯆꯞ ꯃꯥꯟ ꯃꯥꯟꯅ ꯂꯩꯔꯦ
ꯊꯤꯟꯖꯂꯛꯦ
ꯏꯂꯥꯕꯣ
ꯊꯤꯜꯂꯦ ꯍꯧꯒꯠꯔꯛꯄꯔ
ꯑꯁ ꯍꯧꯒꯠꯂꯛꯇ꯭ꯔꯦꯗ
ꯈꯔꯗꯤ ꯇꯥꯕ ꯅꯠꯇ꯭ꯔꯣ
ꯌꯥꯔꯦ ꯇꯣꯛꯑꯣ ꯇꯨꯝꯃꯣ ꯌꯥꯔꯦ ꯍꯌꯦꯡ ꯑꯃꯨꯛ ꯁꯥꯅꯌꯥꯔꯔꯣꯏ ꯅꯠꯇ꯭ꯔꯒ ꯉꯥꯏꯍꯥꯛ ꯂꯩ ꯏꯁ ꯉꯥꯏꯍꯥꯛ ꯂꯩꯔꯒꯌꯔꯥꯔꯣꯏ ꯄꯨꯡ ꯕꯥꯔꯣ ꯇꯥꯗꯣꯔꯦ
ꯑ ꯑꯁꯤꯁꯤ ꯂꯣꯏꯁꯟꯒꯁꯦ ꯑꯗꯨꯗꯤ ꯇꯞ ꯇꯞꯅ ꯊꯣꯏꯕꯤꯌꯦ
ꯍꯥꯎ
ꯁꯤꯁꯦ ꯂꯣꯏꯁꯟꯈ꯭ꯔꯁꯦ ꯎꯁꯥ ꯑꯗꯨꯝ ꯇꯦꯠ ꯇꯦꯠ ꯌꯦꯡꯉꯁꯦꯕ
ꯑꯩ ꯇꯨꯃꯤꯟꯅ ꯂꯩꯇꯥꯗꯤ ꯌꯥꯔꯣꯏ ꯅꯪꯋꯥꯔꯤꯁꯦ ꯑꯩ ꯑꯩ ꯐꯤ ꯁꯥꯕ ꯂꯦꯞꯄꯒ ꯇꯨꯃꯤꯟꯅ ꯇꯥꯗꯗꯤ ꯌꯥꯔꯣꯏ
ꯅꯪꯒꯤꯗ ꯚꯣꯏꯁꯇ ꯂꯩꯈꯠꯂꯣ ꯌꯥꯕꯔꯥꯌꯦꯡꯉꯣ
ꯑꯩ ꯚꯣꯏꯁꯇꯨ ꯐꯨꯟꯗ ꯂꯩꯈꯠꯂꯦ ꯌꯥꯗ꯭ꯔꯦ
ꯁꯤꯁꯤꯂꯣꯁꯦ ꯅꯪ ꯉꯝꯃꯗꯤ ꯌꯥꯝ ꯃꯣꯡ ꯇꯥꯏꯌꯦ
ꯅꯪꯉꯪꯕꯨꯖꯤꯅꯦꯗ
ꯂꯩꯈꯠꯂꯛꯀꯦ ꯇꯕꯔꯣ ꯍꯂꯣ ꯍꯂꯣ
ꯀꯟꯅ-ꯀꯟꯅ ꯉꯥꯡꯍꯧꯕ ꯈꯔꯥꯇꯅꯤ
ꯇꯥꯔꯕ
ꯇꯥꯏꯌꯦꯕ ꯇꯥꯕꯨꯗꯤ ꯑꯗꯨ ꯈꯔ ꯇꯞꯄꯩ ꯋꯥꯅꯤꯗ
ꯁꯤꯗꯩ ꯁꯤꯗꯩ ꯍꯦꯟꯅ ꯀꯟꯈꯠꯂꯑꯗꯤ ꯂꯥꯎꯗꯥꯗꯤ ꯌꯥꯔꯔꯣꯏ
ꯅꯪ ꯉꯍꯥ ꯑ ꯆꯠꯂꯤꯗꯣ ꯀꯩꯗꯧ ꯆꯠꯂꯨꯏꯅꯣ
ꯙꯔꯅꯥ ꯐꯝꯕ
ꯙꯔꯅꯥ ꯐꯝꯕ ꯑꯗꯨꯗꯒꯤ ꯃꯤ ꯐꯥꯈꯤꯕ ꯌꯥꯎꯕ꯭ꯔꯣ
ꯌꯥꯎꯗꯦꯍꯦ ꯀꯩꯅꯣ ꯑꯔꯥꯃꯔꯝꯕꯥꯏ ꯐꯥꯈꯤꯕꯗꯨꯗꯒꯤ ꯙꯔꯅꯥ ꯀꯧꯈꯠꯂ ꯐꯝꯍꯥꯟꯐꯝꯃꯤꯗꯤ ꯀꯩꯅꯣ ꯃꯦꯔ ꯄꯥꯏꯕꯤꯒꯦ ꯑꯗꯨ ꯂꯣꯏꯔꯒ ꯀꯩꯅꯣꯗ ꯎꯔꯨꯞꯇ ꯂꯥꯏꯍꯧ ꯌꯦꯡꯕꯆꯠꯂꯦ
ꯑꯥ ꯎꯝ
ꯀꯅꯥ ꯀꯅꯥ ꯆꯠꯂꯤꯕ ꯅꯪꯗꯤ
ꯑꯩꯈꯣꯏ ꯃꯣꯏ ꯑꯔꯥꯥꯟꯕꯥꯏ ꯀꯥꯡꯕꯨꯒ ꯆꯠꯂꯦ ꯀꯔꯟ ꯍꯣꯏ ꯇꯧꯔꯒ
ꯀꯅꯥꯟ ꯍꯣꯏ
ꯎꯝ
ꯅꯣꯏ ꯗꯥ ꯍꯣꯏꯁꯨ ꯌꯧꯕ꯭ꯔꯕ
ꯌꯥꯎꯋꯦ ꯑꯩꯈꯣꯏ ꯗꯍꯣꯏ ꯇꯌꯥꯝ ꯑꯃꯒ ꯇꯥꯝꯃꯨꯒ ꯑꯩꯒ ꯆꯠꯂꯦ ꯑꯗꯨꯒ ꯀꯥꯟꯅꯅ ꯇꯣꯉꯥꯟꯅ ꯂꯥꯛꯄ
ꯀꯅꯟꯒꯤ ꯑ ꯀꯅꯟꯒꯤ ꯅꯍꯥꯟ ꯀꯩꯅꯣꯗ ꯆꯠꯂꯨꯏ ꯍꯥꯏꯗꯥꯏꯅꯦ ꯗꯦꯜꯂꯤꯗ ꯃꯥꯒꯤ ꯅꯪꯒꯤ ꯀꯩ ꯄ꯭ꯔꯣꯇꯤꯟ ꯄꯥꯎꯗꯔꯗꯣ ꯑꯗꯨ ꯌꯣꯟꯕ ꯀꯝꯄꯅꯤꯗꯨ ꯋꯥꯔꯤꯁꯅꯁꯦ ꯂꯥꯛꯑꯣ ꯍꯥꯏꯕ ꯑꯗꯨꯅꯨꯃꯤꯠꯇꯤ ꯆꯠꯂꯦꯍꯥꯏꯗꯥꯏꯅꯦ
ꯎꯝ ꯑꯩꯅ ꯍꯦꯜꯂꯨꯏꯅꯦ ꯑꯗꯨꯗꯣ
ꯑ ꯀꯩ ꯋꯥꯔꯤꯅ ꯃꯣꯏꯖꯅꯅꯤꯅ
ꯈꯪꯗꯦꯅ ꯑꯣ ꯀꯥꯏ ꯀꯩ ꯍꯥꯏꯅꯔꯛꯒꯦ ꯈꯪꯗꯦꯗ ꯌꯣꯟꯕꯩꯔꯥ ꯌꯣꯟꯗꯕꯩꯔꯥ ꯀꯩ ꯍꯥꯏꯅꯔꯦ ꯈꯪꯗꯦꯁꯨ
ꯃꯣꯏ ꯑꯗꯩ ꯗꯥꯏꯔꯦꯛ ꯂꯧꯕꯤ ꯁꯥꯟꯅꯩꯖꯠ ꯂꯧꯔꯒꯦ
ꯑꯣꯏꯔꯝꯒꯅꯤ ꯑꯗꯨꯒ ꯗꯥꯏꯔꯦꯛ ꯑꯗꯨꯗꯥꯏꯔ ꯀꯝꯄꯅꯤꯒ ꯀꯩꯅꯣ ꯇꯧꯔꯒ ꯃꯣꯏ ꯃꯈꯥꯗ ꯊꯕ ꯇꯧꯔ ꯂꯧꯊꯕ ꯀꯥꯏꯅꯗꯪ ꯁꯥꯟꯅꯔꯝꯝꯕꯁꯦ
ꯏꯚꯏꯁꯤꯅ ꯀꯩꯅꯣꯒꯤ ꯃꯣꯏ
ꯀꯩꯅꯣ ꯐ꯭ꯔꯦꯟꯁꯥꯏꯖ ꯑꯃ ꯍꯥꯡꯅꯤꯡꯉꯦꯅ ꯇꯧꯕꯅꯦ ꯑꯗꯣ ꯒꯨꯍꯥꯇꯤꯗ ꯂꯥꯛꯑꯣꯅ ꯍꯥꯏꯔꯦ
ꯀꯥꯗ
ꯎꯝ
ꯀꯥꯏ ꯇꯧꯕꯗꯨꯗꯤ
ꯑꯗꯨ ꯈꯪꯗꯦ ꯃꯥꯁꯨ ꯍꯧꯖꯤꯛ ꯍꯧꯖꯤꯛꯇꯤ ꯆꯠꯄ ꯈꯣꯠꯄꯗꯨ ꯄꯩꯁꯥꯗꯨ ꯈꯔꯁꯨ ꯂꯩꯇꯦ ꯑꯗꯨꯒ ꯋꯥꯔꯤ ꯋꯥꯇꯥꯏ ꯁꯥꯟꯅꯕ ꯍꯧꯁꯤ ꯃꯥ ꯁꯥꯟꯅ ꯍꯩꯔꯣꯏ ꯍ ꯀ ꯀꯅꯥ ꯁꯥꯟꯅ ꯆꯠꯇꯣꯏꯅꯣ ꯈꯪꯗꯦꯅ ꯇꯧꯗꯦ ꯃꯥꯁꯦ ꯋꯥ ꯉꯥꯡꯕꯗꯣ ꯈꯔ ꯄꯟꯕ ꯑꯗꯨꯗ ꯃꯥꯒꯤ ꯃꯤ ꯑꯅꯤꯃꯨꯛ ꯁꯨꯔꯔꯗꯤ ꯑꯃꯨꯛ ꯈꯔ ꯐꯒꯗꯕ ꯃꯥꯗꯣ
ꯎ
ꯗꯥꯏ ꯑꯃꯒ ꯆꯠꯂꯦ ꯗꯥꯏꯃꯨ ꯐꯖꯅ ꯍꯥꯏꯕꯁꯨ ꯍꯩꯁꯨ ꯍꯩꯔꯣꯏ ꯃꯥꯁꯨ ꯍꯩꯔꯣꯏꯗꯤ ꯃꯔꯣꯔꯣ ꯏꯗ
ꯍꯤꯟꯗꯤ ꯑꯣꯏꯗꯤ ꯑꯩ ꯍꯩꯅꯤꯡꯌꯦ
ꯍꯤꯟꯗꯤꯗ ꯁꯥꯟꯅꯔꯁꯨ ꯌꯥꯏ ꯀꯩꯅꯣ
ꯍꯤꯟꯗꯤ ꯑꯩꯅꯤꯍ ꯐꯖꯅ ꯉꯥꯡꯅꯕ ꯍꯤꯟꯗꯤ
ꯏꯕꯥꯏꯅ ꯃꯩꯁꯤꯗꯒꯤ ꯀꯩꯅꯣ ꯍꯥꯡꯅꯦꯅ ꯀꯣꯔꯤꯌꯔ ꯍꯥꯡꯅꯤ ꯍꯥꯏꯕꯅꯦꯕ
ꯎꯝ
ꯑ ꯍꯥꯡꯕꯗꯨꯗ ꯎ ꯀꯩꯅꯣ ꯀꯔꯤꯒꯤꯅꯣ ꯈꯪꯗꯦꯗ ꯑꯩꯁꯨ ꯑꯩꯁꯨ ꯐꯖꯅ ꯐꯪꯗꯦ ꯒꯨꯍꯥꯇꯤꯗ ꯂꯥꯛꯑꯣꯣ ꯈꯣꯠꯂꯣꯅ ꯍꯥꯏꯔꯛꯑꯦꯅ ꯍꯥꯏꯕꯅꯦꯕ ꯋꯥꯔꯤꯁꯅꯒꯗꯣ ꯁꯤꯗꯗꯤ ꯀꯩꯅꯣ ꯂꯩꯇꯦ ꯃꯣꯏ ꯕ꯭ꯔꯥꯁ ꯂꯩꯇꯦ
ꯑꯗꯨꯗꯤ ꯆꯠꯇꯗꯤ ꯇꯣꯛꯑꯦ
ꯐꯪꯗꯦ ꯍꯧꯖꯤꯛꯇꯤ ꯄꯩꯁꯥꯕꯨ ꯂꯩꯇ꯭ꯗꯤ ꯏꯕꯥꯏꯔꯉꯣꯟꯅ ꯍꯥꯏꯕꯅꯦ ꯑꯩ ꯀꯗꯤ ꯄꯩꯁꯥ ꯊꯤꯗꯣꯏꯅꯦꯕ ꯍꯧꯖꯤꯛ ꯍꯧꯖꯤꯛ ꯄꯩꯁꯥ ꯂꯩꯇꯦ ꯑꯩꯣꯏ ꯈꯨꯠꯇꯨꯁꯨ ꯒꯍꯥꯇꯤꯕꯨꯨ ꯆꯠꯄ ꯍꯥꯏꯗꯤ ꯀꯌꯥ ꯀꯌꯥꯅ ꯀꯣꯟꯅꯛꯇ꯭ꯔꯤꯒꯦ
ꯒꯨꯍꯥꯇꯤ ꯎꯖꯠꯄꯁꯦ ꯐ꯭ꯂꯥꯏꯠꯇꯗ ꯂꯨꯄꯥ ꯂꯤꯁꯤꯡ ꯑꯍꯨꯝ ꯃꯔꯤ ꯊꯥꯡꯒꯠ ꯍꯟꯗꯥꯒꯤ ꯂꯤꯁꯤꯡ ꯇꯔꯥ
ꯏꯁ ꯃꯤ ꯑꯅꯤ ꯆꯠꯂꯗꯤ ꯄꯩꯁꯥꯗꯨꯗꯤ
ꯃꯤꯅꯤ ꯆꯠꯂꯗꯤ ꯂꯤꯁꯤꯡ ꯀꯨꯟꯃꯨꯛ ꯌꯧꯔꯅꯤ
ꯑꯗꯨꯅꯦ ꯄꯩꯁꯥꯗꯣ ꯑꯩ ꯍꯧꯖꯤꯛ ꯄꯩꯁꯥ ꯂꯩꯇꯦ ꯍꯥꯏꯕ ꯑꯗꯨꯏꯅꯤ ꯃꯣꯏꯅꯗꯤ ꯂꯥꯛꯑꯣꯅ ꯍꯥꯏꯔꯦꯅ ꯍꯥꯏꯕꯅꯦꯕ ꯃꯣꯏ ꯃꯐꯝꯒ ꯂꯣꯀꯦꯁꯟꯒ ꯊꯥꯔꯛꯑꯦ ꯈꯣꯠꯂꯦꯅ ꯍꯥꯏꯕꯅꯦꯕ
ꯅꯍꯥꯟ ꯃꯃꯥꯟꯅꯕꯒ ꯇꯧꯕꯤꯟꯅꯅꯦꯅ ꯇꯧꯔꯝꯕꯅꯦ ꯑꯗꯨ ꯇꯣꯛꯈ꯭ꯔꯕ ꯑꯣꯏꯅꯣ ꯈꯪꯉ ꯇꯧꯈꯤꯗ꯭ꯔꯦ ꯅꯣꯏꯗꯍ ꯑꯃ ꯒꯥꯔꯤ ꯒꯥꯔꯤ ꯊꯧꯕ ꯌ ꯑꯃ ꯆꯠꯂꯝꯕꯗꯨꯣ ꯆꯠꯇ꯭ꯔꯕꯣ
ꯆꯠꯇ꯭ꯔꯦꯗ ꯑꯗꯨ ꯁꯤꯗ ꯄꯣꯠ ꯁꯤꯗ ꯃꯥꯏ ꯊꯕ ꯄꯣꯠꯁ ꯀꯩꯅꯣ ꯇꯥꯔꯛꯇꯅ
ꯀꯗꯤꯌꯥ
ꯊꯕꯛꯇꯣ ꯑ ꯀꯛꯆꯤꯡꯗ ꯇꯥꯔꯝꯕꯗꯨ ꯁꯤꯗ ꯄꯣꯁꯄꯣꯟ ꯇꯧꯊꯣꯔꯛꯇꯅ ꯁꯤ ꯀꯩꯅꯣꯗ ꯇꯥꯏ ꯍꯥꯏꯕꯅꯦꯕ ꯑꯗꯨꯗ ꯊꯕꯛꯇꯨ ꯆꯠꯄ ꯂꯦꯞꯄꯤꯗ꯭ꯔꯥ
ꯅꯣꯏ ꯅꯖꯥꯟ ꯆꯠꯂꯤꯁꯦ ꯀꯗꯥꯏꯒꯤꯗꯗꯒꯤꯩꯅꯣ ꯀꯗꯥꯏꯕꯨ ꯊꯤꯜꯂꯤꯅꯣ
ꯁꯤꯒꯤ ꯀꯩꯅꯣ ꯕꯤꯁꯣꯖꯤꯠ ꯂꯩꯕꯗꯣ
ꯎꯝ
ꯑꯗꯨꯗꯒꯤ ꯀꯩꯅꯣꯐꯧ ꯀꯛꯆꯤꯡꯐꯧ ꯆꯠꯂꯤꯕ
ꯏꯟꯃ ꯅꯨꯡꯇꯤ ꯈꯨꯗꯤꯡꯒꯤ ꯁꯥꯈꯤꯅꯦ
ꯁꯟꯗꯦ ꯅꯨꯃꯤꯠ ꯑꯅꯤ ꯁꯨꯇꯤ ꯂꯩꯕꯒꯤ ꯑꯗꯨꯝ ꯇꯧꯅꯤ ꯁꯦꯇꯔꯗꯦ ꯁꯟꯗꯦ ꯀꯥꯏꯅ ꯁꯨꯇꯤ ꯂꯩꯕꯒꯤ ꯑꯗꯨꯝ ꯇꯧꯅꯤ
ꯅꯛꯑꯕꯅꯤꯅ ꯃꯥ ꯃꯊꯟꯗ ꯑꯗꯨꯝ ꯆꯠꯆꯈ꯭ꯔꯕ
ꯅꯛꯑꯅꯤꯅ ꯂꯥꯏꯗꯗꯤ
ꯒꯥꯔꯤ ꯊ ꯐꯖꯅ ꯍꯩꯇ ꯍꯥꯏꯅ ꯑꯗꯨꯒꯨꯝꯕ ꯃꯌꯥꯝ ꯀꯧꯔꯛꯄꯅꯦ ꯑꯃꯃꯛ ꯅꯪ ꯀꯣꯂꯦꯖ ꯀꯥꯜꯂꯣꯏꯔꯒ ꯊꯕꯛ ꯑꯇꯩꯁꯨ ꯂꯩꯇ꯭ꯔꯗꯤ ꯑꯗꯨꯕꯁꯨ ꯆꯠꯂꯣꯏ ꯌꯥꯗ꯭ꯔꯣ
ꯑꯁ ꯀꯥꯏꯗꯣꯏꯅꯣꯗ ꯃꯣꯏꯗꯗꯤ ꯅꯣꯡꯉꯥꯕꯅꯤ ꯇꯥꯎꯕ ꯑꯗꯨꯝ ꯆꯦꯟꯅꯔ ꯂꯩꯔꯦ ꯑꯗꯨꯁꯨ ꯎꯆꯦꯛ ꯁꯨ ꯆꯈꯤꯕꯗꯨꯅ ꯐꯩ ꯌꯦꯉ ꯅꯨꯡꯉꯥꯏ ꯑꯌꯨꯛꯇꯒꯤ ꯐ ꯁꯨꯔ ꯅꯨꯡꯊꯤꯟ ꯄꯣꯊꯥ ꯂꯩꯕꯗꯨꯅ ꯐꯩ
ꯑꯦ ꯑꯗꯨꯗꯤ ꯅꯪꯅ ꯁꯥ ꯋꯥꯗ꯭ꯔꯣ
ꯑꯩꯁꯨ ꯋꯥꯔꯁꯨ ꯌꯨꯝꯗ ꯀꯩꯅꯣꯝꯗꯤ ꯍꯥꯏꯕꯗꯤ ꯏꯁꯥꯒꯤ ꯃꯇꯝ ꯈꯔ ꯐꯪꯖꯕꯗꯨꯅ ꯐꯩꯑꯕ ꯀꯥꯏꯗ ꯑꯗꯨ
ꯍꯣꯏ ꯑꯗꯨ ꯇꯕꯨꯗꯤ ꯐꯕꯗꯤ ꯐꯩꯔ
ꯏꯁ ꯅꯣꯡꯃ ꯈꯛ ꯑꯩꯈꯣꯏꯗꯏ ꯃꯍꯨꯠ ꯁꯤꯜꯂ ꯆꯠꯂꯨꯕꯗ ꯑꯩꯉꯣ ꯆꯥꯛꯄ ꯆꯥ ꯐꯪꯗꯦ ꯃꯤꯗꯣ ꯉꯥꯎꯕ ꯗꯦꯕ ꯇꯣꯏ
ꯅꯣꯏꯗꯥꯩ ꯆꯥꯛꯇꯤ ꯌꯨꯝꯗꯩ ꯆꯥꯔ ꯆꯥꯔ ꯆꯠꯄ꯭ꯔꯥ
ꯑꯌꯨꯛꯇ ꯆꯥꯔ ꯆꯠꯄꯅꯦꯕ ꯑꯗꯨꯒ
ꯑꯗꯨꯒ ꯅꯨꯡꯊꯤꯟꯁꯨ ꯃꯣꯏ ꯆꯥꯒ ꯑꯝꯇ ꯊꯛꯇ꯭ꯔꯣ ꯍꯥꯏꯁꯦ
ꯑꯗꯨꯗꯤ ꯑꯗꯨꯗꯤ ꯑꯩꯅ ꯆꯠꯄꯗꯨꯗꯤ ꯊꯛꯇꯦ ꯌꯦꯡꯉꯣ ꯃꯤꯗꯨ ꯉꯥꯎꯕ ꯈꯪꯗꯦ ꯑꯗꯣ ꯆꯥꯛ ꯆꯥꯗꯦꯗꯁꯨ ꯈꯪꯈꯤꯅꯤ ꯍꯥꯏꯁꯦ ꯑꯗꯨꯒ ꯑꯩꯉꯣ ꯑꯉꯥꯡ ꯆꯥꯛ ꯂꯥꯛꯑꯝꯕꯅꯦ ꯃꯆꯤꯟꯗꯨꯗꯪ ꯍꯥꯏꯕꯅꯤ ꯇꯧꯔꯦ ꯑꯗꯨꯒ ꯀꯩꯅꯣꯅꯤꯁꯨ ꯑꯗꯨꯝ ꯇꯧꯗꯕ ꯋꯥꯅꯤ ꯑꯩꯕꯨ ꯅꯣꯛꯅꯤꯡꯉꯤꯗ ꯃꯤꯗꯣ
ꯀꯣꯕꯤ ꯔꯒ꯭ꯔ ꯂꯩ ꯏꯕ
ꯏꯕꯥꯏꯅꯦ ꯅꯍꯥꯟꯅꯦꯦꯛ ꯀꯩꯅꯣ ꯁꯤꯦꯂꯤꯡꯒꯤ ꯆꯠꯂꯌꯦꯦ
ꯎꯝ
ꯆꯥꯛꯦ ꯀꯩꯅꯣꯗ ꯀ꯭ꯋꯥꯀꯩꯊꯦꯜꯗ
ꯎꯝ
ꯇꯥꯕ꯭ꯔ
ꯇꯥꯏ
ꯑꯗꯨꯗꯨꯒ ꯃꯣꯏꯁꯦ ꯏꯕꯥꯏꯄꯨꯗꯤ ꯁꯤꯗꯩ ꯆꯥꯛ ꯆꯥꯔ ꯆꯠꯈ꯭ꯔꯕꯅꯦꯕ
ꯎꯝ
ꯑꯗꯨꯒ ꯏꯕꯥꯏꯒꯤ ꯏꯕꯥꯏꯒꯤ ꯆꯠꯃꯤꯟꯅ ꯁꯨꯃꯤꯟꯅꯕ ꯃꯤꯗꯣ
ꯑꯥ
ꯑꯗꯨꯗꯤ ꯆꯔꯥ ꯍꯦꯜꯂꯕ ꯑꯗꯨꯒ ꯌꯨꯝ ꯃꯄꯨꯗꯨꯅ ꯅꯣꯏ ꯆꯥꯛ ꯆꯥꯔꯛꯑꯕꯣ ꯅꯪꯉ ꯆꯥꯗꯦ ꯍꯥꯏ ꯑꯗꯨꯒ ꯑꯗꯨꯗꯤ ꯆꯥꯛ ꯆꯥꯊꯣꯛꯑꯗꯨꯒ ꯑꯃꯨꯛ
ꯍꯣꯏ ꯑꯗꯨꯗꯤ
ꯆꯥꯛ ꯇꯧꯔꯛꯑꯒꯦ ꯈꯣꯠꯂꯒꯦ ꯑꯗꯨꯗꯤ ꯅꯣꯏ ꯊꯦꯡꯉꯅꯤ ꯈꯣꯠꯂꯅꯤꯒ ꯍꯥꯏꯔꯛꯇꯕ ꯍꯥꯏꯁꯦ ꯌ ꯌꯨꯇꯨꯕꯔ ꯑꯃꯒꯤ ꯃꯌꯨꯝꯅꯦ ꯁꯦꯝꯃꯨꯣꯏꯗꯣ
ꯀꯅꯥ ꯀꯅꯥꯅꯦ
ꯍꯥꯥ
ꯀꯅꯥꯅꯣ ꯌꯨꯇꯨꯕꯔ ꯍꯥꯏꯗꯤ
ꯑꯁ ꯑꯩꯁꯁꯨ ꯃꯃꯤꯡꯒꯗꯤ ꯈꯪꯗꯦꯗ
ꯑꯩꯈꯣꯏꯗꯤ ꯋꯥ ꯈꯪꯃꯟꯗꯦ
ꯏꯁ ꯃꯣꯏ ꯁꯨꯕ ꯀꯥꯟꯗ ꯃꯣꯏꯒꯤ ꯃꯥꯏ ꯕ꯭ꯂꯣꯛꯇꯒ ꯊꯥꯒꯠꯈꯤꯒꯦ ꯍꯥꯏꯕꯅꯤ
ꯏꯃꯥꯏ ꯉꯁꯤꯗꯤ ꯉꯁꯤꯗꯤ ꯌꯨꯝ ꯔꯤꯄꯤꯦꯌꯔ ꯇꯧꯔꯦ ꯀꯥꯏ ꯇꯧꯔ ꯊꯥꯒꯠꯂꯝꯗꯣꯏꯅꯤꯅꯦ
ꯍꯣꯏ ꯑꯗꯨꯅꯦ ꯍꯥꯏꯗꯤꯦ ꯑꯗꯨꯃꯥꯏꯅ ꯇꯧꯔꯒ ꯊꯥꯒꯠꯂꯤꯅꯦꯕ ꯑꯗꯨ ꯆꯥꯛ ꯆꯥꯔꯛꯇꯦ ꯍꯥꯏꯔꯒ ꯑꯁ ꯅꯣꯏ ꯆꯥꯛ ꯆꯥꯊꯣꯛꯎꯨꯔꯅꯤ ꯌꯨꯝ ꯅꯛꯄꯅꯤꯅ ꯑꯗꯨ ꯕꯣꯏꯔꯃ ꯁꯨꯒꯦꯁꯨ ꯁꯨꯅ ꯍꯥꯏꯌꯦ ꯑꯗꯨꯗꯩ ꯆꯠꯄ ꯐꯔꯛ ꯇꯥꯔꯦꯅ ꯍꯥꯏꯔ ꯆꯠꯇ꯭ꯔꯦꯗꯅ ꯚꯏꯕꯨꯗꯤ ꯆꯥꯛ ꯆꯥꯗ꯭ꯔꯕ ꯑꯃꯗꯨꯗꯤ ꯆꯥꯗ꯭ꯔꯕ
ꯎꯝ
ꯑꯗꯨꯒ ꯄꯣꯔꯣꯊꯥ ꯂꯩꯔꯤ ꯑꯗꯨ ꯁꯨꯞꯅꯒꯤ ꯄꯣꯔꯣꯊꯥ ꯑꯃꯃꯝ ꯂꯣꯏ ꯂꯥꯛꯑꯦ
ꯎ ꯀ ꯂꯤꯅꯤ
ꯇꯨꯡ ꯍꯥꯏꯁꯦ
ꯊꯕꯛꯁꯨ ꯑꯗꯥ ꯇꯧꯕ ꯊꯕꯛꯁꯨ ꯆꯠꯅꯤꯡꯗꯦꯕ ꯑꯗꯥ ꯇꯧꯕꯗ ꯍꯥꯏꯔꯗꯤ ꯃꯤ ꯋꯥ ꯈꯪꯗꯕ ꯍꯥꯏꯕ ꯑꯃ ꯂꯩ
ꯂꯦꯛꯄꯗꯤ ꯌꯥꯝꯗꯤ ꯏꯍꯩ
ꯀꯥꯏ ꯂꯤ ꯃꯟꯒꯗꯤ
ꯂꯦꯛꯅ ꯂꯦꯛꯑꯦ ꯀꯥꯏꯗ ꯃꯤꯅ ꯑꯗꯨꯝ ꯊꯕꯛ ꯋꯥꯥꯟ ꯁꯨꯏꯗꯗꯅ ꯆꯥꯛ ꯆꯥꯔꯥ ꯄꯤꯖꯕꯕꯨꯛ ꯀꯌꯥ ꯌꯥꯝ ꯃꯨꯠꯀꯗꯒꯦ
ꯀꯥꯏ ꯃ ꯑꯩꯈꯣꯏꯅ ꯆꯠꯄꯗꯨꯗ ꯀꯩꯅꯣ ꯆꯥ ꯌꯥꯝ ꯀꯩꯅꯣ ꯑꯩꯅ ꯑꯍꯥꯟꯕ ꯏꯁꯣꯔꯒ ꯊꯕꯛ ꯆꯠꯂꯨꯗꯣꯏꯉꯣ ꯑꯗꯨꯗ ꯑꯩꯈꯣꯏꯅ ꯂꯣꯟꯂ ꯊꯛꯏꯅꯦ ꯑꯍꯥꯟꯕꯗꯗꯤ ꯊꯛꯇꯦꯕ ꯑꯗꯨꯒ ꯅꯣꯡ ꯅꯤ ꯂꯩꯕꯒ ꯊꯛꯍꯧꯔꯦꯕ ꯑꯁ ꯂꯩꯔꯤꯕ ꯑꯆꯥꯄꯣꯠ ꯃꯌꯥꯝꯗꯨꯗꯤ ꯌꯦꯡꯉꯣ ꯃꯣꯏꯒꯤ ꯀꯩꯅꯣꯗꯒꯤ ꯗꯨꯀꯥꯟꯗꯒꯤ ꯑꯩꯈꯣꯏꯒꯤ ꯀꯩꯅꯣ ꯏꯟꯅꯔꯒ ꯂꯩꯕꯅꯦ ꯍꯥꯏ ꯇꯔꯦ ꯄꯩꯁꯥꯗꯣ ꯑꯩꯈꯣꯏꯒꯤ ꯁꯣꯠꯂꯒ ꯂꯩꯕꯅꯦꯕ ꯑꯗꯨꯗ ꯑꯩꯅ ꯂꯩꯔꯤꯕ ꯃꯌꯥꯝꯁꯤꯗꯤ ꯎꯝ
ꯍꯥꯥ ꯊꯝꯃꯣ ꯑꯃꯨꯛ ꯇꯧꯔꯛꯀꯦ
ꯣ ꯋꯥꯟ ꯖꯔꯣ ꯊ꯭ꯔꯤꯚ